ꯄꯔꯋꯥꯏ ꯍꯏ ꯈꯣꯃꯒꯔ ꯇꯥꯕꯅꯤ
ꯑꯁꯨꯒꯥꯗ ꯃꯍꯧ ꯁꯥꯒꯤ ꯈꯨꯁꯤ ꯑꯃꯗ ꯌꯥꯎꯔꯔꯕꯅꯤꯉ ꯑꯗꯣ ꯀꯔꯤꯒꯨꯝꯕ ꯑꯝꯇ ꯍꯪꯖꯒꯦ ꯑꯩꯈꯣꯏꯒꯤ ꯑꯩꯒꯤ ꯅꯥꯀꯟꯗ ꯐꯤꯂꯝ ꯌꯦꯡꯕꯤꯔꯤꯕ ꯅꯤꯄꯥ ꯃꯆꯥ ꯑꯩꯈꯣꯏꯒꯤ ꯁꯥꯎꯟꯁꯦ ꯌꯥꯎꯗꯕ ꯌꯦꯡꯉꯝꯕꯁꯤꯗ ꯀꯩꯗꯧꯔꯕꯅꯣ ꯈꯂꯨꯔꯦ ꯌꯥꯅꯤ ꯑꯩ ꯏꯌꯥꯔꯄ꯭ꯠ ꯁꯤꯖꯤꯟꯅꯒꯦꯁꯨ ꯁꯤꯖꯤꯟꯅꯕꯤꯌꯨ ꯀꯩꯁꯨ ꯀꯥꯏꯗꯦ ꯍꯥꯏꯗꯤ ꯌꯥꯝ ꯅꯨꯡꯉꯥꯏꯇꯦ ꯁꯥꯎꯟ ꯌꯥꯎꯗꯕꯤꯗ ꯃꯈꯥꯗ ꯊꯣꯛꯄ ꯑꯩꯈꯣꯏ ꯀꯩꯅꯣꯗꯣ ꯈꯛꯇ ꯄꯥꯔꯒ ꯌꯦꯡꯉꯝꯕꯗꯣ ꯌꯥꯝ ꯅꯨꯡꯉꯥꯏꯖꯗꯦ ꯑ ꯈꯤꯇ ꯌꯥꯅꯤ ꯀꯩꯁꯨ ꯀꯥꯏꯗꯦ ꯂꯩꯔꯤꯕ ꯏꯌꯥꯔꯄꯁ ꯨ ꯕ꯭ꯂꯨꯇꯨꯠ ꯏꯌꯥꯔꯄꯤꯁ ꯂꯩꯕ ꯑꯗꯨꯝ ꯁꯤꯖꯤꯟꯅꯕꯤꯌꯨ ꯁꯣꯝꯗꯣꯡ ꯑꯣꯟꯁꯤꯜꯂꯛꯀꯦ ꯑ ꯃꯔꯨꯞ ꯍꯟꯗꯛꯁꯤ ꯃꯇꯥꯡ ꯑꯁꯤꯗꯤ ꯀꯔꯤ ꯀꯔꯤ ꯋꯥꯔꯤ ꯋꯥꯇꯥꯏ ꯇꯧꯁꯤꯒꯦ ꯃꯔꯨꯞꯅ ꯑꯩꯉꯣꯟꯗ ꯍꯥꯏꯕꯤꯅꯤꯡꯒꯦ ꯂꯩ ꯑꯩꯒ ꯑꯗꯨꯝ ꯍꯥꯏꯕꯤ꯭ꯔꯣ
ꯋꯥꯔꯤ ꯃꯈꯥ ꯇꯥꯈꯤꯗꯕꯅꯤ ꯑꯩꯅ ꯊꯝꯖꯅꯤꯡꯕꯁꯨ ꯃꯔꯨꯞ ꯍꯧꯖꯤꯛ ꯃꯔꯨꯞꯀꯤ ꯊꯧꯅꯥꯖꯩ ꯍꯥꯏꯅ ꯍꯧꯖꯤꯛ ꯏꯟꯈꯠꯂꯅꯤ ꯍꯥꯏ ꯇꯔꯦ ꯀꯨꯝ ꯃꯔꯣꯏ ꯑꯩ ꯋꯥꯔꯤ ꯃꯇꯦꯡ ꯂꯤꯖꯒꯦꯕꯀꯣ ꯑꯩ ꯆꯦ ꯑꯩꯅ ꯁꯥꯟꯅꯕ ꯍꯧꯔꯛꯄꯁꯤ ꯏꯃꯥꯟꯅꯕ ꯑꯃꯅ ꯄꯨꯔꯛꯀꯤ ꯃꯇꯥꯡꯁꯤ ꯋꯥꯔꯤ ꯇꯧꯖꯔꯛꯀꯦ ꯃꯔꯨꯞ ꯊꯧꯅꯥ ꯑꯣꯏꯕ ꯌꯦꯡꯕꯤꯌꯨ
ꯑꯩꯁꯦ ꯇꯁꯦꯡꯅ ꯖꯤꯝ ꯍꯥꯏꯕꯁꯤ ꯑꯩ ꯈꯪꯖꯔꯝꯗꯦ ꯍꯥꯏꯇꯥꯔꯦ ꯉꯗꯤ ꯈꯪꯗꯤ ꯈꯪꯉꯤ ꯏꯟꯁꯇꯥꯒ꯭ꯔꯥꯝꯗ ꯀꯩꯗ ꯐꯦꯁꯕꯨꯛꯇ ꯊꯥꯒꯠꯅꯕ ꯅꯣꯡꯃ ꯀꯂꯛ ꯎꯗꯦꯕ
ꯑꯣ
ꯑꯗꯒꯤ ꯃꯣꯏꯗꯤ ꯄꯥꯃꯨ ꯇꯝꯃꯛꯨꯄꯅꯤ ꯑꯗꯨꯅꯤꯅ ꯑꯗꯤ ꯋꯥ ꯂꯧꯗꯦ ꯈꯣꯠꯇꯦ ꯈꯜꯂꯝꯃꯦ ꯑꯗꯨꯕꯨ ꯑꯩꯅ ꯅꯣꯡꯃ ꯎꯛ ꯊꯣꯡꯕ ꯆꯥꯃꯤꯟꯅꯩ ꯅꯨꯃꯤꯠꯁꯦ ꯑꯩꯒꯤ ꯕꯥꯔꯗꯦ ꯅꯨꯃꯤꯠꯇ
ꯑꯣ
ꯆꯍꯤ ꯑꯍꯨꯝ ꯃꯔꯤꯒꯤ ꯃꯥꯡꯒꯅꯤꯀꯣ ꯑꯗꯨꯗ ꯏꯃꯥꯟꯅꯕꯁꯤꯅ ꯑꯁ ꯃꯥꯁꯨ ꯍꯥꯟꯅ ꯃꯁꯥ ꯌꯥꯝ ꯐꯖꯔꯛꯄ ꯃꯤꯅꯤ ꯑꯗꯨꯕꯨ ꯑꯩ ꯑ ꯄꯨꯟꯕꯗꯒꯤ ꯁꯨꯝ ꯄꯪꯁꯥ ꯑꯁꯆꯥ ꯄꯪꯁꯥ ꯑꯆꯥꯥ ꯇꯧꯕꯗꯤ ꯃꯁꯥꯁꯤꯡꯅ ꯄꯤꯈꯠꯂꯛꯄ ꯍꯥꯏꯇꯥꯔꯦ
ꯃꯥꯡꯍꯟ
ꯀꯥ ꯕꯣꯔꯥꯗꯤ ꯑꯩꯒ ꯂꯩꯃꯤꯟꯅꯕ ꯅꯠꯇꯦ ꯃꯥꯁꯨ ꯆꯥꯕ ꯌꯥꯝ ꯐꯖꯕ ꯍꯥꯏꯇꯥꯔꯦ ꯑꯗꯣ ꯃꯥꯅ ꯍꯥꯏ ꯆꯥꯛ ꯆ ꯆ ꯂꯣꯏꯁꯤꯜꯂꯛꯄꯁꯤꯗ ꯕꯤꯗꯨ ꯅꯝꯕꯁꯤꯗ ꯃꯉꯣꯟꯗ ꯃꯥꯅ ꯑꯩ ꯑꯩꯗꯤ ꯌꯥꯗ꯭ꯔꯦ ꯍꯣꯔꯦꯟꯗ ꯍꯜꯂꯒ ꯑꯩꯒꯤ ꯒꯝꯕꯤꯔ ꯃꯆꯥ ꯃꯆꯥꯗꯨ ꯊꯥꯡꯄ ꯍꯧꯔꯔꯕꯅꯤ ꯄꯨꯠ ꯁ꯭ꯀꯦꯂꯤꯡ ꯇꯧꯔꯛꯑꯦ ꯍꯥꯏꯔꯛꯄ ꯍꯥꯏꯇꯥꯔꯦ ꯑꯗ ꯑꯩꯅ ꯑꯗꯩꯩꯅ ꯑꯩꯁꯨ ꯃꯈꯥ ꯇꯥꯖꯔꯛꯒꯦ ꯑꯗꯨꯝꯀꯣ
ꯇꯥꯕꯤꯔꯣ
ꯑꯩꯅ ꯑꯗꯨꯗꯤ ꯑꯁ ꯑꯩꯁꯨ ꯂꯥꯛꯀꯦꯅꯦ ꯅꯣꯏ ꯁꯥꯟꯅꯕꯗ ꯀꯃꯥꯏꯅ ꯇꯧꯋ ꯈꯪꯗꯦꯅꯦ ꯑꯩꯁꯨ ꯍꯛꯆꯥꯡꯁꯤ ꯏ ꯀꯩꯅꯣꯝ ꯇꯧ ꯇꯧꯏ ꯏꯁꯣꯝ ꯁꯣꯟꯝꯖꯜꯂꯛꯏꯅ ꯍꯥꯏꯔ ꯃꯥꯜꯂ ꯅꯪ ꯅꯪ ꯉꯅꯥꯀꯤꯦꯗꯈ ꯄꯨꯡ ꯑꯍꯨꯝ ꯑꯗꯨꯋꯥꯏꯗ ꯂꯥꯛꯑꯣ ꯃꯣꯏ ꯔꯦꯟ ꯃꯄꯨꯗꯩ ꯍꯥꯏꯅꯔꯝꯒꯦ ꯍꯥꯏꯔꯒ ꯆꯠꯂꯦꯕ ꯑꯩꯁꯦꯀꯣ ꯐꯗꯔ ꯃꯥꯅ ꯁꯕꯨ ꯁꯗꯗꯒꯤ ꯄꯥꯏꯁꯦ ꯊꯂꯂꯦ ꯑꯗꯨ ꯤꯡꯗꯅ ꯈꯣꯠꯇꯅ ꯇꯧꯕꯗꯒꯤ ꯑꯩꯁꯦ ꯀꯥ ꯍꯦꯟꯅꯗꯤ ꯅꯥꯔꯗꯦ ꯃꯇꯝꯗꯨꯗ ꯑꯗꯨꯒ ꯑꯩꯁꯦ ꯀꯥ ꯕꯔꯥꯗ ꯍꯜꯂꯛꯄ ꯃꯇꯝꯗ ꯅꯨꯡꯗꯥꯡꯁꯦ ꯏꯁꯥ ꯊꯣꯡꯕ ꯉꯝꯗ꯭ꯔꯦꯕꯣ
ꯑꯣ ꯍꯣ
ꯑꯩꯒꯤ ꯈꯨꯠꯁꯦ ꯂꯦꯡꯕ ꯉꯝꯕꯤꯔꯦ ꯁꯤꯗꯥꯈꯔꯦ ꯄꯥꯡꯝꯁꯤꯟꯈ꯭ꯔꯦ ꯈꯨꯠꯁꯦ ꯀꯣꯟꯁꯤꯟꯕ ꯂꯩꯈꯔꯦ ꯇꯤꯡꯊꯣꯛ ꯀꯄ ꯌꯥꯗ꯭ꯔꯦ ꯍꯥꯏꯇꯥꯔꯦ ꯑꯩꯁꯦ ꯀꯞꯄꯦ ꯀꯞꯄꯦ ꯀꯩꯝ ꯇꯧꯕ ꯉꯝꯗꯕꯗꯨꯗ ꯑꯩꯁꯦ ꯁꯝ ꯁꯝꯅ ꯍꯥꯏꯔ ꯚꯔ ꯑꯃ ꯆꯪꯉꯧꯕ ꯉꯝꯗ꯭ꯔꯦꯕ ꯑꯗꯒꯤ ꯑꯩꯁꯤꯦ ꯇꯨꯝꯕꯁꯤ ꯆꯥꯛ ꯄꯁ ꯑꯩꯈꯣꯏꯒꯤ ꯅꯥꯀꯟꯒꯤ ꯏꯌꯥꯝꯕ ꯑꯣꯏꯅ ꯇꯧꯔꯒ ꯏꯌꯥꯝꯕꯗ ꯁ꯭ꯀꯨꯜꯅ ꯏꯜꯍꯜꯂꯦꯕꯀꯣ
ꯎꯝ
ꯌꯥꯝ ꯊꯤꯅ ꯊꯋꯥꯏ ꯀꯥꯏꯕ ꯅꯨꯃꯤꯠ ꯍꯥꯏꯇꯥꯔꯦ ꯃꯇꯝꯗꯨꯁꯨ ꯑꯩꯁꯦ ꯅꯨꯄꯤ ꯀꯥꯏꯅꯈꯤꯕ ꯍꯥꯏꯇꯥꯔꯦꯀꯣ
ꯑ ꯍ
ꯑꯗꯩ ꯑꯩꯈꯣꯏꯁꯤ ꯀꯣꯟꯊꯣꯛꯄ ꯌꯥꯗꯗꯅ ꯂꯩꯕꯁꯤꯗ ꯃꯤ ꯑꯃꯗ ꯑꯃꯨꯛ ꯁꯤ ꯀꯣꯟꯊꯣꯛꯄꯤꯔꯝꯃꯣ ꯁꯤ ꯀꯣꯟꯊꯣꯛꯄꯤ ꯀꯣꯏꯔꯣꯝ ꯇꯧꯔ ꯃꯣꯏꯗ ꯃꯇꯦꯡ ꯄꯥꯡ ꯀꯣꯟꯊꯣꯛꯑ ꯑꯃ ꯀꯣꯟꯁꯤꯟꯈꯤꯕ ꯍꯥꯏꯇꯥꯔꯦ ꯑꯗꯨꯩ ꯑꯍꯤꯡꯁꯦ ꯑꯩꯁꯦ ꯁꯔꯨꯁꯦ ꯂꯦꯡꯈꯠ ꯃꯅꯥꯒꯟꯗ ꯁꯥꯟꯅꯔꯛꯄꯗꯨꯅ ꯃꯔꯝ ꯑꯣꯏꯔꯒ ꯃꯥꯅꯁꯨ ꯈꯪꯖꯗꯅ ꯃꯌꯥꯝ ꯁꯥꯟꯅꯍꯜꯂꯛꯄ ꯍꯥꯏꯇꯥꯔꯦ
ꯎꯝ ꯎꯝ
ꯑꯗꯨꯗꯦꯅ ꯅꯪꯅ ꯍꯥꯏꯔꯒ ꯑꯩꯁꯦ ꯇꯨꯝꯃꯦ ꯀꯣꯂꯦꯖꯇ ꯆꯠꯇ꯭ꯔꯦꯗ ꯃꯥꯁꯦ ꯂꯥꯛꯑꯒ ꯍꯧꯗꯣꯛꯑꯒ ꯂꯥꯛꯑꯣ ꯅꯪ ꯅꯨꯄꯥ ꯃꯆꯥ ꯅꯠꯇ꯭ꯔꯥ ꯅꯪꯅ ꯍꯥꯏꯗꯣꯛꯑꯝꯃꯒ ꯀꯩꯗꯧꯔꯤ ꯉꯝꯃꯣꯏꯗꯅꯣ ꯅꯪ ꯅꯈꯠ ꯊꯤꯟꯇꯣꯛꯑꯁꯨ ꯅꯠꯇꯔꯒ ꯊꯤꯟꯣꯛꯑꯁꯨ ꯅꯈꯣꯡꯕꯨꯗꯤ ꯆꯠꯄ ꯌꯥꯏꯗꯅ ꯂꯥꯛ ꯉꯁꯤꯗꯤꯝ ꯑꯁꯦꯡꯕ ꯄꯗꯅ ꯍꯥꯏꯒ ꯃꯥꯅ ꯃꯅꯤꯄꯨꯔꯒꯤ ꯈ꯭ꯋꯥꯏꯗꯒꯤ ꯂꯤꯔꯕ ꯖꯤꯝ ꯑꯗ ꯄꯨꯔꯁꯨ ꯂꯩ ꯑꯗꯨꯒ ꯃꯐꯝꯗꯨꯗ ꯃꯥꯅ ꯑꯩꯁꯦ ꯑꯃꯨꯛ ꯂꯥꯛꯅꯕꯅꯦꯕ ꯑꯗꯩ ꯑꯩꯁꯦ ꯑꯣꯠꯊꯣꯛꯄꯅꯦ ꯏꯁꯤꯡ ꯏꯁꯤꯡ ꯑꯣꯏꯅ ꯎꯕꯅꯦ ꯑꯩꯁꯦ ꯀꯞꯄꯦ ꯑꯩ ꯉ ꯑꯩ ꯇꯣꯛꯑꯅꯤ ꯅꯪꯅ ꯁꯥꯟꯅꯕ ꯂꯥꯛꯑꯔꯣꯏꯅ ꯑꯗꯨꯩ ꯃꯥꯅ ꯍꯥꯏ ꯅꯪ ꯅꯁꯥꯃꯛꯅ ꯅꯪꯁꯦ ꯅꯄꯥꯟꯗꯜ ꯁꯣꯜꯂꯤ ꯃꯤ ꯑꯣꯏꯅ ꯃꯤ ꯑꯣꯏꯕ ꯅꯣꯡꯃꯩ ꯈꯟꯖ ꯇꯥꯔꯗꯦ ꯅꯪ ꯑꯃꯨꯛ ꯍꯟꯅ ꯍꯌꯦꯡ ꯑꯩꯉꯣꯟꯗ ꯖꯤꯝ ꯊꯥꯅꯖꯦ ꯑꯩꯣꯏꯁꯦ ꯀꯣꯂꯦꯖ ꯆꯁꯦ ꯍꯧꯔꯛꯀꯅꯨ ꯆꯥꯁꯤꯦ ꯊꯁꯦ ꯑꯗꯨ ꯍꯧꯔꯛꯀꯅꯨ ꯑꯗꯨꯒ ꯉꯁꯤ ꯅꯪꯅ ꯍꯥꯏꯗꯣꯛꯈꯤꯕ ꯋꯥꯁꯦ ꯇꯨꯡꯒ ꯅꯤꯡꯉꯝꯃꯣꯏ ꯍꯥꯏꯅꯁꯤꯅ ꯅ ꯁꯥꯟꯅ ꯈꯟꯖꯧ ꯍꯥꯏꯔꯒ ꯑꯩꯁꯦ ꯍꯣꯏ ꯐꯔꯦ ꯅꯪ ꯉꯖꯥ ꯑ ꯂꯥꯛꯅꯕ ꯑꯩ ꯋꯥꯅ ꯉꯝꯃꯔꯣꯏ ꯍꯥꯏꯅ ꯑꯩꯁꯦꯖꯤꯟꯗꯨ ꯊꯂꯛꯄ ꯃꯇꯝꯗ
ꯎꯝ
ꯒꯦꯁꯦ ꯀꯥꯟꯊꯣꯛꯑꯝꯗꯥꯏꯗ ꯌꯥꯝ ꯁꯤꯕ ꯅꯨꯃꯤꯠꯅꯦ ꯅꯣꯡꯗꯨ ꯁꯨꯏ ꯍꯥꯏꯇꯥꯔꯦꯀꯣ ꯃꯥꯅ ꯂꯦꯞꯄꯒ ꯑꯩꯒꯤ ꯃꯥꯏꯀꯩꯁꯤ ꯌꯦꯡꯕꯁꯦ ꯑꯩꯅ ꯍꯥꯏ ꯍꯣꯏ ꯎꯈꯤꯕ ꯑꯗꯨꯗꯒꯤ ꯑꯩꯅ ꯁꯥꯎꯅꯤꯡꯕ ꯍꯥꯏꯗꯤ ꯏꯁꯥꯁꯤꯗꯤ ꯈꯪꯍꯧꯗꯅ ꯅꯨꯄꯥ ꯊꯣꯛꯄꯒꯤ ꯏꯍꯨꯜ ꯑꯃ ꯂꯥꯛꯄ ꯍꯥꯏꯇꯥꯔꯦ ꯑꯩꯈꯣꯏꯅ ꯑꯗꯨ ꯑꯩꯅ ꯑꯩꯩꯅ ꯄꯥꯛ ꯄꯣꯔꯔꯝꯕ ꯕꯦꯒꯁꯦ ꯄꯥꯛ ꯂꯥꯎꯅ ꯆꯤꯡꯈꯠꯂꯒ ꯃꯔꯤꯁꯨ ꯆꯠꯂꯤ ꯗꯥ ꯆꯪꯖꯂꯥꯛꯑꯒ ꯑꯩ ꯁꯥꯟꯅꯛꯑꯅꯤ ꯅꯪ ꯅꯣꯡ ꯆꯨꯒꯦꯔꯥ ꯈꯣꯠꯀꯦꯔꯥ ꯅꯪ ꯑꯩꯅ ꯄꯨꯔ ꯆꯛꯀꯅꯤ ꯁꯤꯅꯤ ꯑꯩꯅ ꯍꯥꯏꯁꯩ
ꯎꯝ
ꯑꯗꯩ ꯁꯥꯟꯅꯔꯦ ꯑꯩꯁꯦ ꯀꯞꯈꯣꯏ ꯈꯥꯡꯉꯦꯀꯣ ꯑꯩ ꯑꯣꯕ ꯌꯥꯕ ꯑꯣꯏ ꯀꯣꯛ ꯉꯥꯎꯏ ꯐꯝꯃꯒ ꯗꯥꯏꯂꯣꯒ ꯏꯁꯤꯡ ꯈꯤꯛꯅꯩ ꯌꯣꯠꯅ ꯅꯟꯕ ꯌꯥꯝ ꯌꯥꯎꯏ ꯑꯗꯒꯤꯗꯤ ꯃꯊꯪ ꯃꯗꯨꯒꯤ ꯊꯥ ꯑꯃꯥ ꯃꯇꯨꯡꯗꯗꯤ ꯑꯩꯁꯦ ꯐꯤꯕꯝ ꯑꯃꯥ ꯇꯥꯔꯛꯑꯦꯕ ꯑꯗꯩ ꯅꯣꯡꯃ ꯅꯣꯡ ꯀꯟꯅ ꯆꯨꯕꯗ ꯍꯧꯖꯤꯛ ꯊꯥꯡꯃꯩꯕꯟꯁꯤꯗ ꯏꯁꯤꯡ ꯊꯨꯝꯕꯁꯤꯗ ꯈꯨꯔꯨ ꯍꯦꯟ ꯌꯧꯕ ꯆꯠ ꯌꯥꯗ꯭ꯔꯦꯕ ꯑꯗꯨꯃꯥꯏꯅ ꯐꯣꯟ ꯇꯧꯔꯛꯑꯒ ꯉꯁꯤꯗꯤ ꯖꯤꯝꯗꯣ ꯊꯣꯡ ꯂꯣꯜꯂꯝꯃꯅꯤ ꯅꯣꯡꯖꯨ ꯆꯨꯕꯅꯦ ꯆꯠꯄ ꯌꯥꯔꯔꯣꯏ ꯉꯁꯤꯗꯤ ꯐꯟ ꯇꯨꯝꯊꯣꯛꯑ ꯋꯥꯔꯝꯃꯅꯤ ꯍꯥꯏꯔꯛꯄ ꯍꯥꯏꯇꯥꯔꯦ ꯑꯩꯅ ꯀꯔꯤ ꯀꯩꯗꯧꯕꯩ ꯇꯨꯝꯕ ꯅꯪ ꯂꯣꯏꯁꯜ ꯂꯩꯔꯝꯃꯣ ꯑꯩ ꯂꯥꯛꯀꯅꯤ ꯇꯧꯔꯒ ꯑꯩꯁꯦ ꯈꯨꯔꯨ ꯌꯧꯕ ꯏꯁꯤꯡꯗꯨꯗ ꯑꯩꯁꯦ ꯑꯃꯣꯠꯄꯗꯨꯗ ꯑꯩꯁꯨ ꯕꯦꯛꯁꯦ ꯊꯥꯡꯒꯠꯂꯒ ꯂꯥꯛꯄꯅꯦꯕ ꯑꯗꯨꯒ ꯃꯥꯁꯦ ꯑꯩꯅ ꯈꯨꯗꯥꯡ ꯄꯥꯏꯔꯒ ꯖꯤꯝꯐꯧ ꯆꯤꯡꯕꯅꯦꯕ ꯃꯥꯖꯦ ꯗꯨꯝ ꯉꯛꯑꯒ ꯌꯦꯡ ꯂꯩꯀꯣ ꯍꯥꯏꯗꯤ ꯑꯩꯒꯤ ꯑꯩꯅ ꯀꯌꯥꯃꯨꯛ ꯄꯥꯝꯖꯒꯦꯗꯣ ꯁꯥꯟꯅꯕꯁꯦ ꯑꯗꯨꯗ ꯖꯤꯟꯗꯨꯗ ꯏꯁꯤꯡ ꯈꯔ ꯈꯔ ꯆꯪꯉꯝꯃꯦ ꯑꯗꯩ ꯀꯅꯥꯝ ꯂꯥꯛꯇꯦ ꯐꯖꯅ ꯁꯥꯟꯅꯔꯒꯅꯦ ꯍꯨꯃꯥꯡ ꯇꯥꯍꯜꯂꯛꯈꯤꯕ ꯅꯣꯡ ꯆꯨꯕ ꯅꯨꯃꯤꯠꯇꯨꯗ ꯑꯗꯨꯒ ꯂꯥꯛꯈꯤꯕ ꯃꯥ ꯑꯗꯨꯒꯣꯔ ꯍꯧꯖꯤꯛꯁꯦ ꯋꯥꯔꯤ ꯋꯥꯔꯤꯔꯒ ꯂꯩꯔꯦ ꯑꯩꯉꯣꯟꯗ ꯍꯥꯏꯇꯥꯔꯦ ꯃꯥꯅꯦ ꯑꯩꯉꯣꯟꯗ ꯅꯪꯁꯦ ꯁꯥꯟꯅꯕ ꯇꯣꯛꯑꯦ ꯍꯥꯏꯔꯛꯀꯅꯨ ꯅꯪꯅ ꯑꯩꯁꯦ ꯈꯨꯗꯥꯥꯡ ꯄꯥꯏꯔꯒ ꯄꯨꯒꯤꯕꯅꯤ ꯑꯗꯨꯅ ꯅꯪ ꯅꯪꯁꯤ ꯃꯤ ꯑꯣꯏꯅꯤ ꯍꯥꯏꯕ ꯑꯩꯅ ꯈꯪꯉꯤ ꯑꯗꯨꯅ ꯅꯪꯒꯨꯝꯕ ꯏꯃꯥꯟꯅꯕꯗꯤ ꯄꯥꯛ ꯊꯦꯡꯅꯔꯣꯏ ꯑ ꯁꯨꯃꯥꯏꯅ ꯍꯥꯏ ꯈꯤꯕꯅꯦ ꯑꯗꯣ ꯋꯥꯔꯤꯁꯦ ꯁꯨꯝ ꯃꯔꯨꯞꯛꯇ ꯁꯨꯝ ꯁꯤꯌꯥꯔ ꯇꯧꯖꯅꯤꯡꯕ ꯍꯥꯏꯇꯥꯔꯦ
ꯃꯥꯅꯦ ꯑꯥ ꯔꯤꯖꯦꯛ ꯆꯠꯂꯁꯨ ꯀꯩꯁꯨ ꯀꯥꯏꯗꯦ ꯎꯝ ꯋꯥꯔꯤꯁꯤ ꯃꯤꯅꯤꯠ ꯃꯉꯥ ꯅꯥ ꯄꯤꯔꯛꯑꯦ ꯑꯗꯨꯝ ꯀꯩꯁꯨ ꯀꯥꯏꯗꯦ ꯑꯥ ꯃꯥꯡꯖꯕ ꯅꯠꯇꯦ ꯀꯥꯟꯅꯕ ꯉꯥꯛꯇꯅꯤ ꯑꯃꯔꯣꯝꯗ ꯃꯥꯡꯉꯕꯁꯨ ꯑꯃꯔꯣꯝꯗꯗꯤ ꯀꯥꯟꯅꯔꯤꯕꯅꯤ ꯀꯩꯁꯨ ꯀꯥꯏꯗꯦ ꯗꯨꯕꯨ ꯑꯥ ꯃꯁꯤꯗ ꯉꯥꯛꯇ ꯋꯥꯈꯜ ꯊꯥꯗꯕꯁꯨ ꯌꯥꯗꯦ ꯇꯨꯡꯒꯤ ꯍꯥꯏꯕ ꯑꯃꯁꯨ ꯂꯩ ꯑꯗꯨꯅ ꯇꯨꯡꯒꯤ ꯍꯥꯏꯗꯤ ꯁꯦꯟꯊꯣꯛ ꯂꯝꯕꯤꯁꯨ ꯌꯦꯡꯗꯕ ꯌꯥꯔꯣꯏ ꯑꯗꯨꯅ ꯃꯗꯨꯗꯁꯨ ꯋꯥꯔꯤ ꯋꯥꯇꯥꯏ ꯇꯧꯁꯤ ꯃꯔꯝꯗꯤ ꯑꯥ ꯍꯣꯏ ꯅꯍꯥ ꯑꯣꯏꯔꯤ ꯅꯍꯥ ꯑꯣꯏꯕ ꯍꯥꯏꯁꯤ ꯀꯨꯏꯁꯜꯂꯛꯇ꯭ꯔꯕꯅꯤ ꯆꯍꯤꯗꯤ ꯈꯪꯍꯧꯔꯣꯏ ꯃꯊꯪ ꯃꯊꯪ ꯆꯠꯈꯤꯒꯅꯤ ꯑꯇꯣꯞꯄ ꯇꯧꯕ ꯌꯥꯕ ꯁꯨꯝ ꯌꯦꯡꯁꯤ ꯀꯔꯤ ꯀꯔꯤ ꯂꯩꯕꯒꯦ ꯍꯥꯏꯕꯥ ꯗꯨꯁꯨ ꯈꯟꯅꯁꯤ ꯅꯣꯡ ꯁꯨꯃꯥꯏ ꯍꯥꯏꯗꯤ ꯑꯩꯈꯣꯏꯅ ꯃꯔꯨꯞꯀꯤ ꯋꯥꯔꯤꯗꯨꯁꯨ ꯌꯥꯝꯅ ꯅꯨꯡꯁꯤꯕ ꯑꯩꯈꯣꯏꯒꯤ ꯊꯧꯅꯥ ꯍꯥꯞꯄ ꯋꯥꯔꯤꯅꯤ ꯆꯠꯀꯅꯤ ꯍꯌꯦꯡꯗꯒꯤ ꯆꯠꯄ ꯍꯧꯒꯅꯤ ꯑꯥ ꯅꯪꯅ ꯍꯟꯗꯛ ꯀꯤ ꯊꯥꯁꯤ ꯂꯦꯞꯁꯤ ꯍꯥꯏꯕꯗꯨ ꯂꯦꯞꯄꯔꯣꯏꯁꯤ ꯆꯠꯂꯁꯤ ꯍꯌꯦꯡꯗꯒꯤ ꯁꯥꯟꯅꯔꯁꯤ ꯑꯗꯨꯅ ꯅꯨꯡꯇꯤꯒꯤ ꯂꯦꯞꯄꯔꯣꯏꯁꯤ ꯑꯗꯨꯒ ꯑꯥ ꯇ꯭ꯔꯦꯅꯔ ꯅꯥꯏꯕꯗꯨ ꯑꯥ ꯂꯨꯄꯥ ꯀꯌꯥ ꯂꯧꯅꯤ ꯍꯥꯏꯒꯦ
ꯂꯤꯁꯤꯡ ꯑꯅꯤ ꯍꯥꯏꯕꯅꯦ ꯍꯥꯏꯕꯕꯨꯗꯤ ꯑꯗꯨ ꯏꯕꯥꯅꯤꯒꯤ ꯇꯧꯔꯒ ꯈꯤꯇꯪ ꯇꯥꯍꯟꯁꯤ ꯑꯗꯨꯒ ꯄꯩꯁꯥ ꯇꯤꯡꯊꯣꯛꯑꯒꯁꯨ ꯄꯩꯁꯥ ꯅꯨꯡꯁꯥ ꯑꯃꯃꯥ ꯉꯥꯏ ꯂꯩ ꯆꯪꯉꯛꯇꯣꯏꯁꯤ ꯇꯧꯔꯒ ꯑꯃꯨꯛꯇꯪꯗꯤ ꯃꯑꯣꯡ ꯃꯔꯤꯟ ꯇꯥꯅ ꯇꯧꯁꯤꯅ ꯈꯜꯂꯤ ꯊꯣꯛꯄ ꯊꯣꯛꯇꯕꯒꯤ ꯋꯥꯈꯜꯁꯤꯅꯥ ꯅꯠꯇꯅ ꯑꯗꯨꯒꯤ ꯃꯇꯨꯡꯗ ꯏꯁꯥꯁꯦ ꯀꯗꯥꯏ ꯐꯥꯎꯕ ꯉꯝꯃꯦ ꯍꯥꯏꯕꯗꯨ ꯐꯤꯕꯝꯗꯨ ꯇꯥꯔꯛꯀꯅꯤ ꯑꯩ ꯊꯝꯖꯒꯦ ꯍꯥꯏꯔꯤꯕ ꯅꯨꯄꯥ ꯑꯁꯤꯁꯨ ꯑꯗꯨꯛꯀꯤ ꯃꯇꯤꯛ ꯃꯁꯥ ꯐꯕ ꯅꯨꯄꯥꯅꯤ ꯍꯥꯟꯅ ꯃꯥꯅ ꯁꯥꯟꯅꯕꯒꯤ ꯃꯇꯥꯡꯗ ꯐꯖꯅ ꯈꯪꯕ ꯃꯤꯁꯛ ꯑꯃꯅꯤꯅꯦ ꯆꯍꯤ ꯅꯤꯄꯥꯟ ꯃꯥꯄꯜ ꯂꯦꯞꯁꯤꯜꯂꯛꯄꯒꯤ ꯐꯤꯕꯝ ꯀꯥꯏꯔꯛꯄꯅꯤ ꯑꯗꯨꯅ ꯃꯥꯅ ꯇꯥꯛꯑꯒꯗꯤ ꯊꯥ ꯇꯔꯨꯛꯇ ꯃꯁꯥꯃꯛꯅ ꯍꯥꯏ
ꯎꯝ
ꯅꯣꯏꯁꯤ ꯁꯥꯟꯅꯕꯗ ꯑꯣꯏꯒꯗꯕ ꯃꯤ ꯉꯥꯛꯇꯅꯤ ꯅꯣꯏ ꯍꯥꯟꯅꯈꯩ ꯁꯥꯟꯅꯕꯗꯣ ꯀꯩꯁꯨ ꯌꯥꯝ ꯁꯣꯏꯕ ꯅꯠꯇꯦ ꯑꯗꯨꯕꯨ ꯍꯣꯏ ꯡꯒꯜ ꯈꯔ ꯁꯣꯏꯕ ꯑꯃ ꯈꯔ ꯁꯣꯏꯕ ꯈꯛꯀꯅꯤ ꯑꯗꯨꯗꯨ ꯅꯣꯏꯁꯤ ꯄꯥꯝꯃꯨꯏ ꯄꯥꯝꯃꯨꯕꯅ ꯃꯔꯝ ꯑꯣꯏꯔꯒ ꯑꯩꯅ ꯃꯩꯁꯥ ꯅꯧꯁꯥꯅ ꯂꯧꯊꯣꯛꯎꯊ ꯍꯥꯏꯕꯅꯤ ꯐꯔꯦ ꯅꯪ ꯉꯁꯤ ꯋꯥꯈꯜ ꯂꯏꯁꯤ ꯌꯥꯝ ꯐꯔꯦ ꯅꯪꯒ ꯂꯥꯛꯃꯤꯟꯅꯕ ꯑꯃꯗꯨꯗꯤ ꯀꯩꯗꯧꯔꯦ ꯍꯥꯏꯦ ꯑꯗ ꯑꯩꯅꯣ
ꯃꯥꯗ ꯍꯧꯖꯤꯛ ꯊꯕꯛ ꯏꯪꯈꯥꯡ ꯋꯥꯕꯒꯤ ꯀꯩꯅꯣ ꯇꯧꯔꯤ ꯂꯥꯛꯀꯅꯤ ꯍꯥꯏ ꯅꯪ ꯂꯥꯛꯑꯔꯣꯏ ꯍꯥꯏꯕꯅꯤ ꯑꯩꯅ ꯥꯡ ꯂꯥꯛꯀꯅꯤꯅ ꯍꯥꯏꯖꯜꯂꯃꯤꯅꯦ
ꯑꯣ ꯍ
ꯁꯤ
ꯁꯁꯤꯦ ꯀꯥꯏꯗ ꯇꯧꯁꯤ ꯍꯥꯏꯗꯤ ꯀꯩꯁꯨ ꯀꯥꯏꯗꯦ ꯆꯪꯉꯁꯨ ꯆꯪꯖꯔꯁꯅꯨ ꯑꯗꯨꯕꯨ ꯈꯜ ꯑꯇꯣꯞꯄ ꯑꯇꯩ ꯑꯇꯩꯒꯤꯗꯨꯁꯨ ꯍꯥꯏꯐꯦꯠ ꯈꯠꯟꯅꯁꯤ ꯃꯔꯝꯗꯤ ꯃꯁꯤꯗ ꯑꯇꯣꯞꯄ ꯈꯣꯠꯄꯤꯕꯁꯨ ꯌꯥꯔꯣꯏ ꯄꯤꯕꯗꯤ ꯄꯤꯒꯅꯤ ꯑꯗꯨꯕꯨ ꯇꯣꯞꯄꯇꯩꯇꯩ ꯂꯩꯖꯕ ꯍꯥꯏ ꯇꯥꯏꯅꯦ ꯑꯇꯩ ꯑꯇꯩ ꯂꯩꯔꯤꯕ ꯑꯇꯩ ꯑꯇꯩꯗꯨꯁꯨ ꯊꯋꯥꯏ ꯌꯥꯎꯅ ꯍꯣꯠꯅꯁꯤ ꯉꯝꯅꯕ ꯆꯠꯁꯤ ꯑꯩꯁꯨ ꯋꯥꯕ ꯊꯕꯛ ꯅꯠꯇꯦ ꯑꯗ ꯉꯁꯤ ꯍꯌꯦꯡ ꯉꯁꯤ ꯍꯌꯦꯡ ꯑꯅ ꯊꯦꯡꯅꯔꯒ ꯂꯩꯕꯒꯤ ꯃꯍꯨꯠꯇ ꯍꯧꯅꯕ ꯇꯧꯁꯤ ꯍꯌꯦꯡꯗꯒꯤ ꯊꯕꯛ ꯄꯨꯝꯅꯃꯛ ꯍꯧꯒꯅꯤ ꯌꯥꯕꯤꯔꯕ꯭ꯔꯥ ꯍꯌꯦꯡꯗꯒꯤ ꯊꯕꯛꯄꯅ ꯑꯃ ꯍꯧꯒꯅꯤ
ꯌꯥꯏ ꯌꯥꯏꯗꯤ ꯌꯥꯏ ꯃꯔꯨ ꯑꯗꯨ ꯊꯧꯅꯥ ꯂꯩꯔꯕꯗꯤ ꯀꯥꯏꯗꯦ
ꯑꯩ ꯇ ꯃꯣꯏ ꯑꯦꯖꯤ ꯇꯨꯃꯁꯤ ꯋꯥꯏ ꯂꯣꯁꯟꯒꯅꯤ ꯑꯗꯨꯒ ꯃꯔꯨꯞꯀꯤꯁꯨ ꯂꯣꯏꯁꯤꯟꯒꯅꯤ ꯄꯨꯡ ꯑꯃ ꯑꯅꯤ ꯇꯥꯔꯕꯁꯨ ꯑ ꯣꯁꯅꯤ ꯏꯂꯣ ꯁꯉꯅꯤ ꯑ ꯑꯃꯔꯕꯨ ꯀꯁꯨ ꯂꯣꯏ ꯆꯦꯅꯤ ꯑꯗꯨꯗꯨꯒ ꯇꯨꯝꯃꯣꯏ ꯑꯗꯨꯗꯨꯒ ꯍꯌꯦꯡꯗꯒꯤ ꯀꯩꯅꯣ ꯍꯧꯒꯅꯤ ꯔꯦꯀꯣꯔꯠ ꯂꯧꯕ ꯈꯣꯠꯄ ꯂꯣꯏꯅ ꯍꯧꯒꯅꯤ ꯃꯔꯨꯞꯀꯤ ꯏꯔꯤꯕꯗꯨꯁꯨ ꯍꯌꯦꯡ ꯂꯣꯏꯅ ꯔꯦꯀꯣꯔꯠ ꯂꯧꯒꯅꯤ
ꯎꯝ
ꯁꯥꯟꯅꯕ ꯂꯣꯏꯔꯕ ꯃꯇꯨꯡꯗ ꯂꯣꯏ ꯂꯧꯒꯅꯤ ꯑꯗꯨꯒ ꯂꯣꯏꯅ ꯂꯩꯒꯅꯤ ꯍꯥꯏꯕ ꯇꯥꯔꯦ ꯍꯦꯛꯇ ꯍꯦꯛ ꯆꯪꯉꯛꯄꯒ ꯂꯩꯒꯅꯤ ꯒꯥꯔꯤ ꯆꯠꯀꯅꯤ ꯁꯟ ꯊꯣꯡꯕ ꯊꯤꯟꯕ ꯑꯣꯏꯅ ꯆꯠꯀꯅꯤ ꯅꯍꯄꯥꯏ ꯃꯅꯥꯛꯇ ꯌꯦꯂꯣ ꯂꯩꯔꯒ ꯂꯥꯛꯇꯔꯦ ꯑ ꯊꯦꯡꯒ ꯊꯦꯡꯊꯒꯨꯝꯁꯤ ꯑꯩꯏ ꯔꯦꯀꯣꯔꯠ ꯂꯧꯅꯕ ꯇꯧꯁꯤ ꯉꯁꯤ ꯍꯌꯦ ꯉꯁꯤ ꯍꯌꯦꯡꯅ ꯍꯥꯟꯔꯒ ꯂꯩꯌꯦꯡꯗꯒꯤ ꯗꯥꯏꯔꯦꯛ ꯍꯧꯔ ꯌꯥꯗꯔꯕꯕ ꯅꯠꯇ ꯃꯁꯤ ꯂꯦꯞꯁꯦ ꯁꯥꯎꯔꯒ ꯋꯥꯠꯁꯛꯄꯁꯨ ꯅꯠꯇꯦ ꯑꯩꯈꯣꯏꯒꯤ ꯊꯋꯥꯏ ꯅꯨꯡꯉꯥꯏꯇꯉ ꯋꯥꯁꯛ ꯈꯨꯗꯤꯡꯛꯇ ꯑꯩꯒꯤ ꯑꯩꯒꯤ ꯋꯥꯁꯛ ꯑꯃꯗꯤ ꯂꯩꯖꯩ ꯍꯥꯏꯕ ꯇꯥꯔꯦ ꯑꯩ ꯁ ꯁꯥꯎ ꯁꯨ ꯋꯥꯁꯣꯏ ꯍꯋꯥꯏ ꯅꯨꯡꯉꯥꯏ ꯊꯤꯡꯉꯤꯗꯁꯨ ꯑꯁꯆ ꯑꯔ ꯑꯗꯨꯒ ꯌꯥꯝ ꯍꯔꯥꯎꯔꯤꯉꯩꯗꯁꯨ ꯑꯁꯧ ꯑꯣꯏꯔꯒ ꯂꯩꯖꯩ ꯃꯔꯨꯞꯛꯇꯁꯨ ꯉꯁꯥꯏ ꯍꯥꯏꯖꯈꯤꯕꯗꯨꯅ ꯍꯥꯏꯗꯤ ꯁꯥꯎꯕꯗꯨ ꯅꯠꯇꯦ ꯑꯩ ꯊꯋꯥꯏ ꯅꯨꯡꯉꯥꯏꯇꯕꯁꯨ ꯅꯠꯇꯦ ꯑꯗꯨꯒ ꯑꯩ ꯌꯥꯝꯅ ꯍꯔꯥꯎꯕꯁꯨ ꯅꯠꯇꯦ ꯑꯗꯣ ꯉ ꯃꯁꯤ ꯋꯥꯊꯔꯃꯤꯟꯅꯗꯨꯒꯤ ꯃꯔꯨꯞꯁꯨ ꯁꯥꯎꯗꯕ ꯅꯠꯇ꯭ꯔ ꯑꯅ ꯍꯦꯜꯂꯁꯨ ꯍꯦꯟꯖꯂꯒꯅꯤ ꯃꯇꯥꯡꯗꯨꯗ
ꯀꯩꯝꯇ ꯈꯟꯗꯦ ꯍꯥꯏꯇꯥꯔꯦ ꯑꯗꯨꯅ ꯇꯧꯍꯁꯤ ꯍꯣꯠꯅꯔꯁꯤ ꯑꯣ ꯖꯤ ꯍꯥꯏ ꯉꯥꯏꯁꯤꯗꯠꯇ ꯍꯣꯗ
ꯅꯍꯥꯟꯈꯩ ꯑꯩꯈꯣꯏ ꯃꯃꯤ ꯐꯖꯅ ꯍꯜꯂꯤ ꯍꯥꯏꯕꯗꯤ ꯃꯃꯤ ꯐꯖꯅ ꯍꯜꯂꯦ ꯇꯁꯦꯡꯅ ꯍꯜꯂꯦ ꯍꯥꯏꯕꯗꯤ ꯉꯁꯤ ꯍꯌꯦꯡ ꯉꯁꯤ ꯍꯌꯦꯡ ꯍꯥꯏꯔꯤꯉꯩꯗ ꯍꯥꯏꯗꯤ ꯑꯩ ꯉꯁꯤ ꯇꯧꯁꯤ ꯍꯥꯏꯅꯔꯒ ꯀꯩꯁꯨ ꯇꯧꯗꯦ ꯍꯥꯏ ꯁꯔꯦ ꯑꯃꯅ ꯑꯃꯨꯛ ꯇꯟ ꯑꯃꯅ ꯑꯃꯨꯛ ꯇꯟ ꯁꯨꯃꯥꯏꯅ ꯇꯧꯕ ꯉꯥꯛꯇꯅꯦ ꯑꯗꯨꯕꯨ ꯍꯌꯦꯡꯗꯒꯤ ꯀꯝꯄꯜꯁꯔꯤ ꯍꯌꯦꯡ ꯔꯦꯀꯣꯔꯠ ꯂꯧꯕ ꯂꯣꯏꯁꯟꯒꯅꯤ ꯀꯤꯔꯕꯔꯥ
ꯌꯥꯔ ꯌꯥꯔ ꯌꯥꯝ ꯊꯤꯔꯖꯒꯦ ꯏꯇꯥꯎ
ꯍꯌꯦꯡ ꯇꯧꯔꯁꯦ ꯑꯗꯨꯗꯤ ꯊꯝꯃꯒꯦ ꯐꯣꯟ ꯑꯃ ꯑꯃꯨꯛ ꯇꯪꯔꯛꯀꯦ
ꯑ